ꯔꯖꯥ ꯀꯦꯗꯧꯔꯤꯒ
ꯑꯣ ꯑꯃ ꯌꯦ
ꯆꯥꯛ ꯆꯥꯕ ꯂꯣꯏꯔꯦ
ꯃꯔꯤꯦ
ꯀꯩ ꯏꯟꯁꯥꯡ ꯄꯤꯒꯦ ꯅꯣꯏꯕꯨ
ꯑꯩꯈꯣꯏꯗꯤ ꯁꯝꯕꯔ ꯁꯝꯕꯔ ꯁꯝꯕꯔ ꯅꯨꯡꯇꯤꯒꯤ ꯁꯝꯕꯔ
ꯑꯥ ꯍꯥꯎꯔꯝꯒꯅꯤꯅꯦ ꯃꯤꯅ ꯆꯥꯅꯤꯡꯉꯁꯨ ꯐꯪꯗꯕ ꯍꯣꯠꯅꯤ ꯀꯩꯩꯅ
ꯎꯝ ꯑꯇꯥꯡꯕꯅꯦ ꯑꯇꯥꯡꯕ ꯑꯩꯈꯣꯏꯗꯤ ꯑꯇꯥꯡꯕ ꯉꯥꯛꯇ ꯆꯕꯅꯦ ꯅꯪꯗꯤ
ꯑꯁ ꯑꯩꯈꯣꯏꯁꯨ ꯃꯤ ꯀꯩꯅꯣ ꯅꯣꯏꯕ ꯆꯥꯎꯅ ꯅꯕꯒꯤ ꯏꯁꯥꯁꯦ ꯃꯌꯥꯡ ꯌꯥꯝ ꯀꯪꯉꯦꯕ ꯍꯧꯖꯤꯛꯀꯥꯟꯁꯦ ꯑꯗꯨꯒꯤ ꯍꯋꯥꯏ ꯊꯅꯤ
ꯑꯋꯥ ꯆꯥꯒꯅꯤ ꯆꯥꯒ ꯊꯕꯨꯅꯤ
ꯎ ꯅꯣꯏꯗꯤ ꯑꯇꯥꯡꯕ ꯆꯥꯔꯁꯨ ꯅꯣꯏꯈꯠꯇꯕꯗꯣ
ꯑꯩꯣꯏꯗꯤ ꯃꯍꯧꯁꯥꯔꯤꯅꯗꯣ ꯏꯁꯥꯗꯦ ꯐꯕꯅꯤꯅꯕꯨꯣꯁꯨ ꯇꯥꯎꯅꯤꯡꯗ꯭ꯔꯦ ꯎ ꯑ ꯍꯕꯤꯗꯤꯞ ꯀꯔꯤ ꯇꯧꯔꯤꯒꯦ
ꯎꯝ ꯊꯣꯡꯔꯤꯅꯦ ꯏꯟꯁꯥꯡ ꯊꯣꯡꯌꯦ
ꯑꯣ ꯂꯥꯛꯁꯥꯗꯔꯤ꯭ꯔꯣꯔꯤꯐꯥꯎ
ꯆꯥꯖꯌꯦ
ꯑꯁ ꯉꯁꯥ ꯅ ꯊꯕꯣ ꯑꯣꯏꯔꯦ
ꯀꯔꯤ ꯇꯥꯎꯕ ꯂꯩꯔꯦ
ꯍꯣꯡꯉꯤꯁꯤꯗꯤ ꯊꯕꯛ ꯂꯣꯏꯔꯒ ꯍꯦꯛꯇ ꯆꯥꯕ ꯌꯥꯕ꯭ꯔꯅꯦ
ꯍ ꯄꯨꯡ ꯇꯔꯥ ꯇꯥ ꯑ ꯄꯨꯡ ꯇꯔꯥꯏ ꯍꯦ ꯍꯧꯖꯤꯛ
ꯎꯝ
ꯅꯣꯏꯗꯤ ꯇꯨꯝꯅꯕꯈꯛ ꯑꯣꯏꯔꯝꯒꯅꯤꯅꯦ
ꯎꯝ ꯑꯗꯕꯣ ꯑꯣ
ꯃꯣꯔꯣꯛ ꯃꯣꯔꯣꯛ ꯑꯇꯦꯛꯄ ꯈꯔ ꯆꯥꯔꯨꯕꯒꯤꯀꯣ ꯑꯁ ꯇꯣꯛꯇꯦ ꯌꯥꯔꯦ ꯭ ꯔꯦ
ꯎꯝ ꯅꯨꯡꯉꯥꯏꯔꯝꯒꯅꯤꯅꯦ
ꯇ ꯂꯩ
ꯀꯃꯥꯏ ꯀꯃꯥꯏ ꯇꯧꯔꯤꯒꯦ ꯅꯣꯏꯒꯤ ꯃꯤꯁꯤꯡꯗꯣ
ꯉꯔ ꯏꯗ ꯑꯩꯈꯣꯏꯗꯤ ꯅꯨꯡꯉꯥꯏ ꯀꯔꯤ ꯍꯥꯏꯁꯤꯔꯥ ꯑꯣꯀꯣ
ꯅꯨꯡꯉꯥꯏ ꯍꯩꯕ ꯅꯨꯡꯉꯥꯏ ꯈꯪꯕ ꯃꯤ ꯉꯥꯛꯇꯅꯤꯅꯦ ꯀ
ꯃꯥꯅꯤ ꯃꯥꯅꯤ
ꯎꯝ ꯎꯝ
ꯇꯔꯇ ꯂꯩ
ꯎꯝ
ꯊꯕꯛ ꯋꯥꯅ ꯆꯠꯀꯅꯤ ꯊꯕꯛ ꯋꯥꯅ ꯆꯠꯀꯅꯤ ꯑꯗꯨ ꯍꯜꯂꯛꯑꯒ ꯅꯨꯡꯉꯥꯏꯗ꯭ꯔꯗꯤ ꯊꯕꯛ ꯁꯨꯕꯒꯤ ꯀꯥꯟꯅꯕ ꯂꯩꯇ꯭ꯔꯦ ꯅꯨꯡꯉꯥꯏꯊꯣꯛꯇ꯭ꯔꯗꯤ
ꯅꯨꯡꯉꯥꯏꯊꯣꯛꯑꯣ ꯅꯨꯡꯉꯥꯏꯊꯣꯛꯑꯣ
ꯅꯨꯡꯉꯥꯏꯇ꯭ꯔꯗꯤ ꯌꯥꯗ꯭ꯔꯦ ꯑꯩꯈꯣꯏꯗꯤ
ꯎꯝ ꯅꯨꯉꯥꯢ ꯊꯣꯛ ꯑ
ꯅꯣꯏꯁꯨ ꯅꯨꯡꯉꯥꯏꯗꯅ ꯅꯣꯏꯗꯤ ꯊꯕꯛ ꯆꯠꯂꯒ ꯑꯁ ꯑꯗꯨꯝ ꯐꯝꯒ ꯂꯩꯔꯦ
ꯑ ꯍꯛꯆꯥꯡꯒꯤ ꯈꯛꯇ ꯅꯨꯡꯉꯥꯏ ꯍꯥꯏꯕꯅꯦ ꯋꯥꯈꯜꯗꯤ ꯅꯨꯡꯉꯥꯏ ꯏ ꯟ ꯂꯣꯔꯦ
ꯌꯥꯔꯩꯗ ꯁꯃꯨ ꯁꯃꯨ ꯅꯣꯏꯗꯤ ꯁꯃꯨ ꯅꯣꯏꯗꯤ ꯅꯨꯡꯉꯥꯏꯃꯟꯕꯒꯤ ꯃꯨ ꯁꯥꯃꯨ ꯁꯥꯃꯨ ꯃꯥꯟꯒꯦ ꯇꯧꯔꯦ
ꯑꯗꯨꯅꯦ ꯍꯛꯆꯥꯡꯗꯤ ꯊꯕꯛ ꯂꯩꯗꯕꯒꯤ ꯅꯨꯡꯉꯥꯏꯕꯀꯣ ꯑꯗꯨꯕꯨ ꯋꯥꯈꯜꯗꯤ ꯌꯥꯗ ꯑꯣꯏꯦꯗ
ꯈꯜꯂꯨ ꯇꯪ ꯋꯥꯈꯜꯁꯦ ꯈꯟꯗ꯭ꯔꯁꯨ ꯌꯥꯕꯅꯦ ꯑꯗꯣ ꯝ ꯋꯥꯈꯟꯗ ꯅꯨꯡꯉꯥꯏꯊꯣꯛꯑꯗꯤ ꯂꯣꯏꯔꯦ ꯅꯨꯡꯉꯥꯏꯇꯕ ꯈꯟ ꯄ ꯀꯥ ꯀ ꯇꯥꯏꯗꯤ
ꯌꯥꯗ꯭ꯔꯦꯅꯦ ꯈꯟꯗ꯭ꯔꯁꯨ ꯌꯥꯗꯕ ꯃꯑꯣꯡꯗ ꯂꯩꯌꯦꯕꯀꯣ ꯍꯧꯖꯤꯛ ꯀꯥꯟꯁꯦ ꯑꯩꯁꯦ ꯌꯥꯗ꯭ꯔꯦ
ꯌꯥꯏ ꯌꯥꯏ ꯈꯟꯗ꯭ꯔꯁꯨ ꯌꯥꯏ
ꯊꯟꯗ꯭ꯔꯁꯨ ꯌꯥꯗꯦ ꯅꯪ ꯉ ꯈꯪꯉꯤꯗꯨꯅꯦ
ꯊꯗ ꯔꯁꯨꯨꯏ ꯌꯥꯏ
ꯉꯁꯤꯁꯨ ꯃꯄꯨꯡ ꯈꯣꯏꯅ ꯍꯥꯏꯌꯦ ꯑꯗꯨꯒ ꯗ꯭ꯔꯦꯗ ꯃꯣꯅꯤꯁꯦ ꯅꯤꯡꯗꯦꯁꯨ ꯐꯖꯅ ꯍꯥꯏꯗꯕ ꯆꯠꯍꯟꯒꯦ ꯍꯥꯏꯅꯁꯨ ꯐꯖꯅ ꯍꯥꯏꯗꯕ
ꯆꯠꯈ꯭ꯔꯒꯦ ꯍꯥꯏꯌꯑꯣ
ꯇꯥꯕ꯭ꯔꯣ
ꯇꯥꯏ ꯇꯥꯏꯌꯦꯗꯥꯥꯁ
ꯍꯜꯂꯣ
ꯇꯌꯦ ꯇꯌꯦ ꯇꯥꯗꯅꯣ
ꯇꯥꯏ ꯇꯥꯏ
ꯎꯝ ꯈꯪꯗ꯭ꯔꯦ ꯈꯪꯗ꯭ꯔꯦ
ꯍꯗ꯭ꯔꯦ ꯀꯃꯥꯏ ꯇ ꯍꯧꯗ ꯏꯔꯣ
ꯑꯗꯨꯝ ꯂ꯭ꯔꯣꯗ ꯂꯉꯗꯤ
ꯁꯤ ꯊꯥ ꯁꯤꯗ ꯑꯃꯨꯛ ꯂꯩꯗꯣꯏꯁꯦ ꯌꯥꯝ ꯇꯟꯈ꯭ꯔꯦ ꯍꯧꯖꯤꯛꯇꯤ ꯃꯤ ꯌꯥꯝꯕꯅꯤꯅ ꯃꯣꯏꯁꯨ ꯑꯐꯥꯎꯕ ꯁꯥꯈ꯭ꯔꯦꯅꯦ ꯊꯕꯛ ꯇꯣꯛꯂꯁꯨ ꯌꯥꯕ ꯃꯑꯣꯡꯗ ꯂꯩꯔꯦ ꯍꯧꯖꯤꯛꯇꯤ ꯃꯤ ꯌꯥꯝꯕꯒꯤ
ꯏꯔꯥꯅꯤ ꯌꯥ ꯑꯗꯨꯗꯤ ꯄꯊꯔꯒꯦ ꯍꯥꯏꯑꯣ
ꯅꯣꯏꯗ ꯑꯃꯨꯛ ꯂꯥꯡꯒ ꯁꯤꯔ ꯈꯟꯗꯦꯅꯦ
ꯂ ꯂꯥꯎ ꯂ
ꯀꯥꯏꯗꯒꯤ ꯅꯣꯏꯗꯗꯤ ꯁꯨꯡꯂꯥꯛ ꯂꯥꯛꯑꯔꯣꯏ ꯅꯣꯏ ꯐꯥꯎ ꯂꯩꯅꯤꯡꯅꯕꯗꯨꯕꯨ
ꯅꯚꯦꯝꯔ ꯅꯚꯦꯝꯔ ꯗꯤꯁꯔ ꯅꯚꯦꯝꯕꯔ ꯗꯤꯁꯦꯝꯕꯔ ꯐꯥꯎ ꯈꯥꯡꯉꯑꯣ ꯑꯗꯣ ꯔ ꯂꯩꯥꯏꯗꯁꯦ
ꯑꯁꯤ ꯊꯥ ꯐꯥꯎ ꯈꯛꯇ ꯂꯩꯒꯗꯕꯁꯦ ꯈꯟꯕꯗ ꯌꯥꯝ ꯋꯥꯔꯒ ꯂꯩꯌꯦꯕ ꯁꯤꯗꯅ ꯅꯕꯦꯝꯕꯔ ꯗꯤꯁꯦꯝꯕꯔ ꯇꯥꯏꯅ
ꯋꯥꯗꯁꯨ ꯋꯥꯅ ꯈꯥꯡꯒꯗꯕꯅꯦ ꯃꯤꯑꯣꯏꯕ ꯍꯥꯏꯕꯁꯦ ꯊꯥꯡꯕ ꯍꯩꯗ꯭ꯔꯗꯤ
ꯑꯥ ꯍꯣꯏ ꯑꯗꯨꯕꯨꯗꯤ ꯑꯣꯏ ꯃꯤ ꯑꯣꯏꯔꯣꯏ ꯑꯗꯨꯒꯤ ꯅꯪꯅ ꯉꯁꯥꯏ ꯍꯥꯏꯕꯗꯨꯅꯦ ꯁꯥꯃꯨ ꯑꯣꯏꯗꯧꯣꯔꯦ ꯃꯤ ꯑꯣꯏꯔ ꯍꯣꯏ ꯑꯍꯥꯟꯕ ꯍꯩꯗꯕꯒꯤꯅꯤꯅꯦ ꯊꯣꯛꯂꯤꯕꯁꯤꯡꯁꯦ
ꯑꯊ ꯀ꯭ꯔꯣ
ꯎ
ꯃꯤꯗꯣ
ꯀꯔꯤ ꯍꯥꯏꯕ
ꯇꯥꯟꯊꯣꯛꯈ꯭ꯔꯣꯕ ꯑꯅꯤꯗꯣ
ꯎꯝ ꯑꯩ ꯉꯇꯥꯟ ꯁꯣꯛꯄ ꯌꯥꯔꯗꯤ ꯅꯍꯥꯟ ꯉꯇꯥꯟ ꯁꯣꯛꯂꯅꯤꯗ ꯑꯐꯥꯎ ꯁꯥꯔ ꯂꯩꯔꯦꯅꯦ ꯃꯄꯨꯒꯤ ꯇꯥꯏꯞꯇ ꯂꯩꯔꯕ ꯃꯅꯦ
ꯑꯆꯥ
ꯏꯀꯥꯏꯕ ꯍꯥꯏꯕꯗꯨꯁꯨ ꯃꯆꯦꯠ ꯑꯝꯇ ꯂꯩꯗꯕ ꯃꯥꯜꯂꯦ
ꯁꯤꯁ ꯆ
ꯎ ꯍꯝ
ꯍ ꯍ ꯇ ꯇꯥꯏ ꯔꯦꯝ ꯊꯤꯔꯒ ꯂꯩꯔꯁꯦ ꯀꯥꯟꯗꯦ ꯆꯍꯤ ꯍ
ꯊꯤꯔꯣ ꯔꯦꯟ ꯊꯤꯕꯗꯤ ꯂꯥꯛꯑꯦ ꯊꯕꯛꯇꯨꯅꯦ ꯑꯩꯒꯤꯗꯤ
ꯀꯤꯔꯀꯦ ꯊꯕꯛꯇꯤ ꯂꯩꯔꯤꯅꯤ ꯅꯣꯕꯦꯝꯕꯔ ꯑꯗꯨꯋꯥꯏꯗ ꯂꯥꯛꯀꯤ ꯍꯥꯏ ꯀ꯭ꯔꯕꯅꯦꯏ
ꯅꯪ ꯍꯥꯟꯅ ꯑꯗꯨ ꯇꯧꯔꯣ ꯐꯔꯗꯤ ꯑꯗꯨꯝ ꯌꯥꯎꯗꯣꯏꯅꯦ ꯏꯕꯥꯅꯤꯁꯨ
ꯁꯗꯗꯤ ꯝ ꯂꯥꯏꯔꯦ ꯑꯩ ꯊꯟꯗꯗꯤ ꯉꯝꯗ꯭ꯔꯦ ꯑꯗꯨꯅ ꯃꯥꯗꯒꯤ ꯑꯩ ꯗꯤꯄꯣꯖꯤꯗꯤ ꯇꯧꯔꯒꯦ
ꯑꯗꯣ ꯅꯪ ꯍꯥꯟꯅ ꯇꯧ ꯅꯪ ꯍꯥꯟꯅ ꯂꯩ ꯍꯥꯏꯔꯣꯕ ꯑꯗꯨ ꯊꯕꯛꯇꯣ ꯇꯧꯕ ꯐꯔꯗꯤ ꯑꯩꯈꯣꯏꯅꯤꯁꯨ ꯑꯗꯨꯝ ꯆꯪꯉꯒꯦ ꯨꯔꯦꯟꯗ ꯂꯩꯔꯒ ꯁꯦꯂꯔꯤꯗꯣ ꯌꯥꯝꯗ꯭ꯔꯗꯤ ꯀꯔꯝꯥꯏ ꯀꯌꯥꯃꯨꯛ ꯀꯩꯅꯣ ꯇꯧꯗꯣꯏꯅꯣ
ꯅꯥꯏꯟꯇꯤꯟ ꯅꯥꯏꯟꯇꯤꯟꯒꯨꯝꯕꯗꯤ ꯄꯤꯒꯅꯤ ꯍꯥꯏ ꯑꯗꯣ
ꯅꯥꯏꯟꯇꯤꯟ
ꯖꯁꯥꯎ ꯂꯧꯗ ꯀꯅ ꯎꯝ
ꯅꯍꯥꯟꯗꯤ ꯇ꯭ꯋꯦꯟꯇꯤ ꯇ꯭ꯋꯦꯟꯇꯤ ꯐꯥꯏꯚ ꯍꯥꯏꯕ ꯅꯠꯇ
ꯅꯗꯤꯉꯕ ꯀꯆꯨꯔꯅꯥ ꯇꯅꯤ ꯑ ꯇ꯭ꯋꯦꯟꯇꯤ ꯐꯥꯏꯚꯗꯤ ꯃꯥꯒꯤꯗꯤ ꯃꯥꯗꯤ ꯈꯔ ꯁꯤꯟꯅ ꯑꯣꯏꯕꯅꯤꯅꯀꯣ ꯃ ꯑ ꯑꯩꯒꯤ ꯑꯩꯈꯣꯏꯒꯤ ꯀꯩꯅꯣ ꯃꯍꯜꯁꯔꯥ ꯔꯤꯄꯣꯔꯠ ꯑ ꯀꯩꯅꯣ ꯈꯔ ꯔꯤꯖꯥꯗꯣ ꯐꯖꯔꯗꯤꯦꯀꯣ ꯂꯨꯄꯥ ꯂꯤꯁꯤꯡ ꯑꯅꯤ ꯑꯅꯤ ꯑꯦ ꯆꯥ ꯑꯣꯏꯅ ꯄꯤ ꯍꯥꯏꯌꯦꯕꯀꯣ
ꯎꯝ
ꯊꯕꯛ ꯊꯕꯛꯁꯨ ꯅꯨꯡꯉꯥꯏ ꯑꯗꯣ ꯂꯥꯛꯑꯣ ꯂꯥꯛꯑꯣ ꯂꯥꯛꯑꯣ ꯍꯥꯏꯌꯦ ꯑꯗꯣ ꯏꯊꯟꯗꯗꯤ ꯍꯣꯔꯦꯟ ꯂꯩꯕ ꯌꯥ ꯉꯝꯗꯕꯀꯣ ꯗꯤꯄꯣꯖꯤꯠꯄꯨꯗꯤ ꯇꯧꯕꯤꯔꯒꯦ ꯗꯥꯛ ꯁꯔꯃ ꯊꯪꯕ
ꯌꯦꯉꯁꯦ ꯑꯗ
ꯑꯗꯨꯣ ꯄꯥꯔꯠ ꯇꯥꯏꯝꯗꯣ ꯊꯕꯛ ꯑꯅꯤ ꯁꯨꯕ ꯌꯥꯏꯗ
ꯄꯨꯡ ꯑꯍꯨꯝ ꯄꯨꯡ ꯑꯅꯤ ꯄꯨꯡ ꯑꯅꯤꯗ ꯆꯀꯅꯦ
ꯣꯔꯣꯔꯣꯗ ꯌꯥꯔ
ꯑꯅꯤꯗꯤ ꯅꯨꯡꯊꯤꯤꯟ ꯅꯨꯡꯗꯥꯡ
ꯂꯨꯄꯥ ꯂꯤꯁꯤꯡ ꯇꯔꯥ ꯃꯔꯨꯞ ꯆꯈ꯭ꯔꯣ ꯂꯤꯁꯤꯡ
ꯍꯣꯏ ꯌꯥꯕ ꯃꯑꯣꯡꯗꯗꯤ ꯂꯩꯌꯦꯀꯣ ꯊꯕꯛꯇꯣ ꯅꯪ ꯍꯥꯟꯅ ꯇꯧꯔꯕ ꯑꯗꯣ ꯑ ꯗꯤꯄꯣꯖꯤꯠ ꯇꯧꯗ꯭ꯔꯤꯉꯩꯗ ꯉꯥꯏꯍꯥꯛꯇꯪ ꯑꯣꯏꯔꯁꯨ ꯍꯥꯟꯅ ꯇꯧꯔꯣ ꯑꯗꯨ ꯅꯨꯡꯉꯥꯏꯒꯗꯕ ꯑꯣꯏꯕꯗꯤ ꯑꯗꯨꯝ ꯗꯤꯄꯣꯖꯤꯠ ꯇꯧꯔꯒ ꯔꯨꯝꯗ ꯂꯩꯔꯁꯨ ꯌꯥꯗ꯭ꯔꯦꯗꯅ
ꯍ ꯑꯗ ꯃ ꯊꯂꯣ ꯑꯗꯨꯗ ꯇ ꯑ꯭ꯔꯥꯎ
ꯑꯣꯥꯎ ꯀꯔꯤ ꯍꯥꯏꯕ
ꯆ